ꯍꯜꯂꯣ
ꯍꯜꯂꯣ
ꯑ ꯍꯜꯂꯣ ꯇꯥꯕꯔꯣ꯫ ꯅꯪ
ꯑ ꯍꯜꯂꯣ ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯑꯁꯨ ꯅꯨꯡꯉꯥꯏꯔꯤꯌꯦ
ꯀꯔꯤ ꯍꯤꯟꯖꯥꯡ ꯆꯥꯔꯒꯦ ꯉꯁꯤꯗꯤ
ꯉꯁꯤꯗꯤ ꯌꯦꯟ ꯆꯥꯕ ꯌꯦꯟ ꯌꯦꯟ ꯆꯥꯏꯒꯦ
ꯌꯦꯟ ꯑ ꯀꯅꯥꯅ ꯊꯣꯡꯕꯅꯣ
ꯑꯩꯈꯣꯏꯒꯤ ꯀꯨꯞꯅꯦꯅꯦꯩꯅ
ꯑꯣ ꯍꯥꯎꯕ꯭ꯔꯣ ꯃꯥꯅ ꯊꯣꯡꯕꯗꯤ
ꯍꯥꯎꯇꯦꯗ ꯃꯥꯗꯤ ꯊꯣꯕꯥ ꯍꯥꯏꯖꯦ
ꯑꯗꯨꯗꯤ ꯅꯣꯏꯅ ꯊꯣꯡꯉꯨ ꯌꯥꯗ꯭ꯔꯣ
ꯑꯗꯨ ꯑꯩꯗꯤ ꯏꯁꯇꯨꯗꯦꯟꯅꯦ ꯑꯩꯗꯤ
ꯏꯁꯇꯨꯗꯦꯟ ꯑꯣꯏꯔꯁꯨ ꯑꯩꯈꯣꯏ ꯑꯩꯈꯣꯏ ꯊꯣꯡꯖꯔꯒꯦ ꯍꯥꯏꯕꯗ꯭ꯔꯣ
ꯅꯠꯇꯦ ꯃꯥꯅ ꯀꯨꯛ ꯀꯨꯛ ꯑꯟꯇꯤꯅꯦꯀꯣ ꯃꯥꯅ ꯁꯥꯎꯕ ꯑꯃ ꯑꯩ ꯃꯥꯅ ꯍꯥꯏꯔꯗꯤ ꯃꯥꯅ ꯁꯛꯑꯒꯦ
ꯁꯥꯎꯅꯤꯕ ꯎꯝ ꯑꯗꯨꯗꯤ ꯑꯗꯨꯝ ꯍꯥꯎꯇ꯭ꯔꯁꯨ ꯆꯥꯕ ꯇꯥꯔꯦꯅꯦ
ꯍꯣꯏ ꯑꯗꯨꯅꯦ
ꯁꯤꯗꯤꯅꯦ ꯐꯗꯤꯁꯤ ꯐ꯭ꯔꯥꯏ ꯔꯥꯏꯁꯀ ꯃꯦꯛꯀꯣꯅꯤꯒ ꯆꯥꯏꯌꯦ
ꯑꯣ ꯍꯥꯕ꯭ꯔꯣ
ꯍꯋ ꯀꯤ ꯀꯤ ꯀꯗꯨꯁꯨꯏꯦꯗꯣ ꯀꯤꯋꯤꯗꯨꯗꯤꯅꯦ ꯑꯥꯎꯇꯌꯦ ꯏꯇꯥꯃꯤꯅꯤꯔꯇ ꯇꯥꯠ ꯇꯧꯏ
ꯐ꯭ꯔꯥꯏꯠ ꯔꯥꯏꯁ ꯑꯗꯨ ꯀꯔꯤ
ꯃꯀ꯭ꯔꯣꯅꯤꯖ
ꯃꯦꯀ꯭ꯔꯣꯅꯤ ꯔꯦꯁꯇꯨꯔꯦꯟꯗ ꯆꯥꯕ ꯅꯠꯇ꯭ꯔꯗꯤ ꯌꯨꯝꯗ
ꯑ ꯍꯣꯏꯁꯣ ꯍꯗ ꯆꯥꯔꯦ
ꯑ ꯅꯪ ꯈꯛꯇ ꯆꯥꯕ ꯅꯪ ꯅꯪ ꯈ ꯇꯔ ꯅꯪꯒꯤ ꯏꯃꯥꯟꯅꯨꯕꯤꯁꯤꯡꯁꯨ
ꯍꯣꯏ ꯏꯃꯥꯟꯅꯕꯤꯁꯤꯡꯒ ꯆꯥꯔꯦ ꯉꯁꯤꯗꯤ ꯅꯪꯗꯤꯅꯦ ꯅꯪꯗꯤꯅꯦ ꯀꯥꯡꯒꯤ ꯂꯥꯏ ꯈꯨꯔꯨꯝꯕ ꯆꯠꯂꯣꯏꯗ꯭ꯔꯣ
ꯀꯔꯤ
ꯂꯥꯏ ꯈꯣꯏꯔꯝꯕ ꯆꯠꯂꯣꯏꯗ꯭ꯔꯣ ꯀꯥꯡꯗ
ꯠ ꯂꯥꯏ ꯍꯔꯦꯝꯕ
ꯂꯥꯏ ꯈꯨꯔꯝꯕ
ꯑꯣ ꯆꯥꯗ
ꯆꯠꯀꯗ꯭ꯔꯥꯕ ꯗꯦꯠ ꯁꯤꯛꯁꯇꯤꯟꯗ ꯆꯣ ꯌꯥ ꯀꯗꯅꯣ
ꯑꯩꯗꯤ ꯉꯁꯤ ꯃꯁꯛ ꯈꯔ ꯅꯨꯡꯉꯥꯏꯇꯦꯀꯣ
ꯑꯣ ꯀꯩꯅꯅ
ꯀꯔꯤ ꯐꯤꯚꯔꯒꯨꯝꯕꯁꯨ ꯂꯩꯑ ꯑꯗꯨ ꯄꯨꯛꯁꯨ ꯅꯥꯏꯌꯦ ꯁꯤꯡꯖꯨ ꯆꯥꯕ ꯆꯥꯕꯒ ꯀꯣ ꯑꯗꯨꯏꯅꯦ ꯑꯩ ꯀꯔꯤꯁꯨ ꯇꯨꯅꯤꯡꯗꯦ ꯉꯁꯤ ꯉꯟꯗꯤ
ꯍ ꯂ ꯀꯦꯗ
ꯑꯣ ꯑꯗꯨ ꯅꯈꯣꯏ ꯔꯨꯝꯃꯦꯠꯅꯤ ꯀꯌꯥ ꯂꯩꯑꯦ
ꯃꯁꯦ ꯃꯤ ꯐꯤꯐꯇꯤꯟ ꯂꯩꯌꯦ
ꯔꯨꯃꯦꯗ꯭ꯔꯥ
ꯍꯣꯏ ꯌꯥꯝ ꯌꯥꯝꯃꯦ ꯑꯩꯈꯣꯏꯁꯦ ꯌꯥꯝꯅ ꯆꯤꯜꯂꯦ ꯂꯩꯕꯗ
ꯑꯣ ꯃꯥꯅꯦ
ꯃꯤ ꯌꯥꯝꯆ ꯍꯜꯂꯦ
ꯍꯣꯏ
ꯅꯪꯗꯤ ꯀꯥꯏꯗ ꯂꯩꯒꯦ
ꯑꯩꯗꯤ ꯇꯦꯔꯦꯁꯇ ꯂꯩꯌꯦ ꯍꯧꯖꯤꯛ
ꯅꯪꯗꯤ ꯋꯥꯋꯥꯛꯀꯤꯡ ꯆꯠꯇ꯭ꯔꯕꯣ
ꯆꯥꯠꯇ꯭ꯔꯦ ꯑꯩꯈꯣꯏꯒꯤ ꯑꯩꯈꯣꯏꯒꯤ ꯖꯦꯔꯣꯛꯁ ꯑꯃ ꯇꯣꯒꯦ ꯑꯨꯃꯥꯏꯅ ꯏꯃꯥꯟꯅꯨꯕꯤ ꯏꯃꯕꯥꯅꯤꯀꯣ
ꯑꯥ
ꯑ ꯆꯥꯈ꯭ꯔꯦ ꯑꯗꯨ ꯖꯦꯔꯣꯁꯨ ꯌꯥꯗꯦ ꯍꯥꯏꯌꯦꯦ
ꯑꯣ ꯖꯦꯔꯣꯛꯁ ꯌꯥꯗ꯭ꯔꯦ ꯑꯗꯨꯗꯤ ꯀꯃꯥꯏꯅ ꯀꯔꯝ ꯀꯥꯟ ꯇꯧꯗꯣꯏꯕ ꯖꯦꯔꯣꯛꯁꯦ
ꯍꯧꯖꯤꯛ ꯃꯐꯝ ꯂꯩꯇ꯭ꯔꯦ ꯍꯥꯏꯌꯦꯦ
ꯑꯗꯨꯗꯤ ꯀꯃ ꯀꯝꯃꯝ ꯀꯥꯟꯗ ꯌꯥꯅꯤ ꯍꯥꯏꯒꯦ
ꯈꯥꯝꯗꯦꯗ ꯉꯁꯤ ꯍꯌꯦꯡ ꯑꯩꯈꯣꯏ ꯃꯦꯝ ꯂꯥꯛꯄꯒ ꯃꯥꯒꯤ ꯂꯦꯞꯇꯣꯞ ꯋꯥꯏꯒꯦꯀꯣ ꯑꯗꯨꯅꯦ ꯑꯩꯈꯣꯏ ꯗ꯭ꯌꯨꯇꯤ ꯆꯠꯄ ꯀꯥꯟꯗ ꯗ꯭ꯌꯨꯇꯤꯒꯤ ꯐꯨꯡ ꯇꯥꯏꯃꯤꯡꯗ ꯇꯥꯏꯞ ꯏꯟ ꯇꯧꯈꯤ ꯑꯗꯨ ꯃꯥꯒꯤ ꯌꯨ ꯑꯦꯁ ꯕꯤꯗ ꯁꯦꯐ ꯇꯧꯔꯒ ꯖꯦꯔꯦꯛ ꯁꯇꯣꯔꯗꯤ ꯐꯥꯔꯦꯀꯣ
ꯍꯣꯏ ꯑꯗꯨꯗꯤ ꯄꯩꯁꯥꯁꯨ ꯈꯔ ꯆꯪꯉꯔꯣꯏ
ꯍꯣꯏ ꯄꯦꯄꯔ ꯑꯃꯥꯗ ꯃꯣꯏꯅ ꯇꯥꯏ ꯄꯇꯔꯗꯤ ꯇ ꯇꯦꯞꯔ ꯑꯃꯥ ꯗꯗꯥ ꯊꯥꯔꯇꯤ ꯊꯥꯔꯇꯤ ꯔꯨꯄꯤꯁ ꯂꯧꯒꯦ ꯍꯥꯏꯌꯦ
ꯑꯣ ꯑꯗꯨꯗꯤ ꯌꯥꯝꯃꯦ
ꯍꯣꯏ ꯌꯥꯝꯁꯨ ꯌꯥꯝꯗꯦꯗ ꯑꯗꯨ
ꯆꯗꯤ ꯑꯦ
ꯍꯣꯏ
ꯑꯦꯗꯤ ꯌꯥꯝꯣꯏ ꯊꯗꯣ
ꯋꯥꯟ ꯇ꯭ꯋꯦꯟꯇꯤꯒꯨꯝꯕ ꯃꯥꯂꯦ ꯃꯅ ꯇꯄꯤꯤꯟ ꯇꯧꯏꯗꯤ ꯆꯥꯔꯖ ꯇꯧꯕ ꯑꯃꯜꯂꯦ ꯑꯩꯈꯣꯏꯒꯤ
ꯑ ꯑꯣꯀꯦ ꯑꯗꯨꯗꯤ ꯑꯗꯨꯗꯤ ꯑꯩꯈꯣꯏꯅ ꯇꯥꯏꯄꯤꯡ ꯇꯧꯔꯕꯅꯤꯅ ꯐꯔꯅꯤꯀꯣ ꯃꯦꯝꯗꯒꯤ ꯂꯧꯔꯒ ꯅꯪ ꯍꯩꯕ꯭ꯔꯣ ꯇꯥꯏꯞ ꯇꯧꯕꯗꯣ
ꯇꯥꯏꯄꯤꯡꯗꯤ ꯈꯔ ꯍꯥꯏꯌꯦ
ꯅꯪ ꯊꯥꯏꯅ ꯍꯥꯏ ꯁ꯭ꯀꯨꯜꯗ ꯀꯝꯄ꯭ꯌꯨꯇꯔ ꯀ꯭ꯂꯥꯁ ꯇꯧꯔꯛꯄ꯭ꯔꯥ
ꯍꯣꯏ ꯑꯩ ꯑꯅꯤ ꯑꯅꯤꯃꯛ ꯇꯧꯈ꯭ꯔ ꯇꯧꯔꯦ ꯑꯗꯨꯅꯦ ꯑꯗꯨ ꯌꯨꯝꯗ ꯄ꯭ꯔꯦꯛꯇꯤꯁ ꯇꯧꯗꯦꯀꯣ ꯑꯗꯨꯅꯦ ꯂꯣꯏꯅꯃꯛ ꯀꯥꯎꯈ꯭ꯔꯦ
ꯑꯩꯈꯣꯏꯁꯨ ꯊꯥꯏꯅ ꯁ꯭ꯀꯨꯜꯗ ꯀꯝꯄ꯭ꯌꯨꯇꯔ ꯀ꯭ꯂꯥꯁ ꯇꯧꯔꯛꯑꯦ ꯑꯗꯨꯗꯨꯒ ꯂꯣꯏ ꯀꯥꯎꯈ꯭ꯔꯦ ꯑꯩꯁꯨ
ꯑꯗꯨ ꯐꯥꯔꯁ ꯇꯥꯏꯝꯗꯤ ꯑꯩꯗꯤ ꯀꯃꯥꯏꯅ ꯄ꯭ꯔꯣꯒ꯭ꯔꯥꯝ ꯇꯒꯦ ꯑꯗꯨ ꯚꯤꯗꯤꯑꯣ ꯏꯗꯤꯠ ꯀꯃꯥꯏꯅ ꯇꯧꯒꯦ ꯑꯗꯨ ꯄꯥꯁꯄꯣꯔꯠ ꯀꯃꯥꯏꯅ ꯇꯧꯒ ꯑꯗꯨ ꯅ꯭ꯌꯨꯁꯄꯦꯄꯔꯒꯨꯝꯕ ꯑꯗꯨ ꯏꯟꯚꯤꯇꯦꯁꯟ ꯀꯥꯔꯠꯒꯨꯝꯕ ꯀꯀꯣꯔꯦꯁꯟꯒꯨꯝꯕꯀꯣ ꯑꯗꯨ ꯂꯣꯏꯅꯃꯛ ꯍꯥꯏꯌꯦꯀꯣ ꯑꯩꯗꯤ ꯑꯗꯨ ꯄ꯭ꯔꯦꯛꯇꯤꯁ ꯇꯧꯗꯦ ꯑꯗꯨꯅꯦ ꯂꯣꯏꯅꯃꯛ ꯀꯥꯎꯈ꯭ꯔꯦ ꯑꯗꯨ ꯐꯣꯔꯃꯨꯂꯥ ꯁꯤꯝ ꯑ ꯀꯔꯤ ꯁꯣꯔꯠ ꯀꯠ ꯁꯣꯔꯠ ꯀꯥꯠꯀꯤꯕꯨ ꯀꯨꯀꯣ ꯑꯗꯨ ꯂꯣꯏꯅꯃꯛ ꯀꯥꯎꯈ꯭ꯔꯦ ꯑꯩ ꯑꯃꯁꯨ ꯍꯧꯖꯤꯛ ꯔꯦꯃꯦꯝꯕꯤ
ꯊꯖ ꯍꯥꯏ ꯎꯝ ꯑꯗꯨꯗꯤ ꯅꯪ ꯑꯃꯨꯛꯀꯁꯨ ꯇꯝꯃꯣ ꯑꯗꯨꯗꯨꯒ ꯇꯧꯋꯣ
ꯇꯂꯦ ꯀꯦ ꯑꯩ ꯐꯥꯁ ꯇꯥꯝꯗꯤ ꯀ꯭ꯂꯥꯁ ꯀ꯭ꯂꯥꯁ ꯇꯦꯟ ꯃꯦꯇ꯭ꯔꯤꯛ ꯑꯦꯛꯖꯥꯝ ꯂꯧꯔꯦꯀꯣ ꯑꯗꯨ ꯁꯤ ꯇꯥꯏꯝꯁꯨ ꯋꯥꯟ ꯃꯟ ꯋꯥꯟ ꯃꯟ ꯁꯤ ꯇꯥꯏꯝꯗꯤ ꯋꯥꯟ ꯃꯟ ꯂꯧꯈ꯭ꯔꯦꯀꯣ ꯑꯣ ꯕꯦꯁꯤꯡ
ꯑ
ꯑꯗꯨ ꯂꯣꯏꯔꯦ ꯑꯗꯨ ꯎꯝ ꯇꯨꯋꯦꯞ ꯂꯣꯏꯔꯀꯥꯟꯗ ꯑꯩ ꯁꯤꯛꯁ ꯃꯟꯁꯀꯤ ꯀꯣꯔꯁ ꯑꯃ ꯂꯧꯔꯦ ꯑꯗꯨ ꯑꯗꯨꯁꯨ ꯀꯥꯎꯈ꯭ꯔꯦ ꯌꯦꯡꯉꯣ
ꯇꯝꯃꯣ ꯍꯥꯏꯕꯗꯤ ꯅꯪ ꯑꯃꯨꯛ ꯄ꯭ꯔꯦꯛꯇꯤꯁ ꯇꯧ ꯍꯥꯏꯕ
ꯍꯣꯏ
ꯑꯗꯨ ꯅꯪ ꯍꯥꯏꯔꯛꯑꯣ
ꯅꯠꯇꯦ ꯑꯗꯨ ꯌꯨꯝꯗꯁꯨ ꯑꯩꯒꯤ ꯁꯤꯁꯇꯔꯒꯤ ꯆꯦꯆꯦꯒꯤ ꯂꯦꯞꯇꯣꯞ ꯂꯥꯛꯌꯦꯀꯣ ꯑꯗꯨ ꯃꯥꯅ
ꯄ꯭ꯔꯦꯛꯇꯤꯁ ꯇꯧꯔꯣ ꯄ꯭ꯔꯦꯛꯇꯤꯁ ꯇꯧꯔꯣ ꯍꯩꯌꯦ ꯑꯗꯨꯗꯤ ꯑꯩꯗꯤꯠ ꯇꯧꯗꯦ ꯃꯨꯚꯤ ꯌꯥꯝ ꯂꯩꯩꯌꯦ ꯃꯥꯒꯤ ꯂꯦꯞꯇꯣꯞꯇ ꯑꯗꯨ ꯑꯩꯅ ꯃꯨꯚꯤ ꯌꯦꯡꯒ ꯌꯦꯡ ꯌꯦꯡꯒꯦ ꯂꯥꯛꯑꯦ
ꯀꯣꯔꯤꯋꯥ ꯃꯨꯚꯤꯔꯣ ꯀꯔꯤ ꯃꯨꯕꯤꯅꯣ
ꯀꯨꯔꯦꯟ ꯃꯨꯚꯤꯒꯨꯝꯕꯁꯨ ꯂꯩ ꯑꯗꯨ ꯏꯁꯥꯏꯁꯨ ꯃꯌꯥꯝ ꯂꯩ ꯑꯗꯨ ꯀꯔꯤ ꯖꯣꯝꯕꯤꯒꯤ ꯇꯥꯏꯞ ꯑꯦꯅꯤꯃꯦꯁꯟꯒꯤ ꯇꯥꯏꯞꯀꯣ ꯃꯌꯥꯝ ꯂꯩꯌꯦ
ꯑꯗꯨ ꯌꯦꯡꯉ ꯂꯩꯔꯤꯅꯦꯕ ꯅꯪꯁꯦ
ꯍꯣꯏ
ꯑꯗꯨꯅꯅꯦ ꯅꯪꯅ ꯍꯧꯖꯤꯛ ꯀꯥꯎꯔꯤꯗꯣ
ꯍꯣꯏ ꯆꯨꯝꯃꯦ
ꯃꯄꯨꯡ ꯐꯥꯅ ꯍꯩ ꯍꯩꯇꯔ꯭ꯦꯕꯥ ꯈꯤꯇꯪ ꯍꯩꯔꯒ ꯇꯣꯛꯈ꯭ꯔꯦꯕ
ꯊꯣꯛꯈ꯭ꯔꯦ ꯂꯣꯏꯅꯃꯛ ꯊꯣꯛꯈ꯭ꯔꯦ
ꯐꯖꯅ ꯇꯧꯔꯤꯉꯥꯏꯗ ꯐꯖꯅ ꯇꯧ ꯌꯥꯗ꯭ꯔꯣ ꯑꯩꯁꯨ ꯂꯣꯏꯅ ꯀꯥꯎꯈ꯭ꯔꯦꯗ ꯑꯩꯈꯣꯏꯗꯤ ꯀꯣꯛꯁꯦ ꯌꯥꯗꯦꯕ
ꯍꯣꯏ ꯆꯨꯝꯃꯦ
ꯑꯩꯈꯣꯏꯗꯤ ꯀꯣꯛꯁꯦ ꯂꯥꯏꯔꯤꯛ ꯌꯥꯝ ꯌꯥꯗꯦꯕ
ꯃ
ꯑ ꯇꯜꯂꯦꯀꯣ ꯁꯤꯒꯤ ꯀꯣꯛꯁꯦ
ꯍꯣꯏ ꯑꯩꯈꯣꯏ ꯀꯣꯛꯁꯦ ꯌꯥꯔꯝꯃꯗꯤ ꯑꯥꯏ ꯑꯦ ꯑꯦꯁ ꯑꯣꯐꯤꯁꯥꯔꯒ ꯑꯣꯏ ꯌꯥꯕꯅꯦꯕ
ꯍꯣꯏ ꯆꯨꯝꯃꯦ ꯃꯤ ꯃ ꯑꯗꯨ ꯃꯤ ꯃꯌꯥꯝ ꯑꯥꯏ ꯑꯦꯁ ꯑꯣꯐꯤꯁꯦ ꯑꯥꯏ ꯑꯦ ꯑꯦꯁ ꯑꯣꯐꯤꯁꯦ ꯑꯣꯏꯔꯗꯤ ꯀꯃꯥꯏꯅ ꯑꯇꯣꯞꯄꯗꯤ ꯀꯃꯥꯏꯅ ꯇꯧꯒꯦ
ꯑꯗꯨꯅꯕꯨ ꯃꯤ ꯈꯔ ꯑꯃ ꯈꯔ ꯑꯃ ꯀꯣꯛ ꯌꯥꯍꯜꯂꯒ ꯈꯔ ꯑꯃ ꯌꯥꯍꯟꯗ꯭ꯔꯤꯅꯦ
ꯆꯃꯦ
ꯈꯔ ꯑꯃ ꯀꯣꯛ ꯌꯥꯍꯜꯂꯦ ꯈꯔ ꯑꯃ ꯌꯥꯍꯟꯗ꯭ꯔꯤꯁꯦ ꯑꯗꯨꯏꯅꯦ ꯆꯨꯝꯅꯤ ꯅꯪ
ꯆꯨꯝꯃꯤ ꯆꯨꯝꯃꯤ
ꯆꯨꯝꯕꯅꯦ ꯆꯨꯝꯕꯅꯦ
ꯅꯪꯅ ꯍꯥꯏꯔꯗꯤ ꯆꯃꯦ ꯍꯣꯏ
ꯑꯗꯨꯅꯦ ꯅ ꯅꯪꯗꯤ ꯆꯥꯛ ꯆꯗꯉꯤꯕ꯭ꯔꯣ
ꯆꯥꯛ ꯆꯥꯅꯤꯡꯗꯦ ꯍꯧꯖꯤꯛ ꯑꯩ ꯀꯣ ꯍꯧꯗꯦꯗꯤꯀꯣ ꯇꯨꯝ ꯇꯨꯝꯔꯒ ꯑꯣꯚꯔꯀꯞ ꯇꯧꯋꯦ ꯎꯝ ꯂꯥꯏꯔꯦ
ꯍꯌꯦꯡꯗꯤ ꯅꯪ ꯀꯩꯝ ꯆꯠꯂꯣꯏꯗ꯭ꯔꯣ
ꯍꯌꯦꯡ ꯀ꯭ꯂꯥꯁ ꯂꯥꯛꯑꯦ ꯍꯌꯦꯡꯗꯤ ꯑꯩꯈꯣꯏꯗꯤ ꯍꯧꯗꯨꯇꯤꯁꯨ ꯂꯏꯌꯦ ꯀ꯭ꯂꯥꯁ ꯂꯥꯛꯑꯦ ꯗ꯭ꯌꯨꯇꯤ ꯂꯩꯑꯦ ꯑꯗꯨꯅꯦ ꯅꯪ ꯉꯁꯤ ꯀꯔꯤ ꯇꯧꯔꯤꯒꯦ ꯉꯁꯤ ꯊꯕꯛ ꯀꯔꯤ ꯊꯕ ꯇꯧꯒꯦ ꯇꯧꯔꯦ
ꯑꯩꯁꯦ ꯌꯨꯝꯗ ꯆꯠꯂꯦ ꯅꯨꯡꯉꯥꯏꯔꯦ
ꯎꯝ ꯀꯔꯤ ꯇꯧꯔꯤꯒꯦ ꯌꯨꯝꯗ
ꯀꯔꯤꯁꯨ ꯇꯧꯗꯦ ꯑꯗꯨꯝ ꯂꯩꯔꯒ ꯂꯥꯛꯑꯦ
ꯑꯗꯨ ꯅꯈꯣꯏ ꯌꯨꯝꯗ ꯆꯠꯈ꯭ꯔꯦꯀꯣ ꯉꯁꯤ
ꯍꯥꯥ
ꯅꯈꯣꯏꯗꯤ ꯉꯁꯤ ꯌꯨꯝꯗ ꯆꯠꯈ꯭ꯔꯦꯀꯣ
ꯑꯥꯎ
ꯑꯗꯨ ꯅꯪ ꯔꯨꯃꯦꯦꯛꯁ ꯁꯤꯡ ꯏꯃꯥꯟꯅꯕꯤ ꯁꯤꯡ ꯗꯤ ꯌꯥꯝ ꯌꯥꯝ ꯅꯂꯔꯤ ꯄꯥꯏꯔ ꯄꯥꯏꯔꯒ ꯄꯥꯏꯔꯒ ꯂꯥꯏꯑꯦ ꯍꯥꯏꯗꯤ ꯀꯤꯌꯦ ꯏ ꯀꯥꯏꯑ ꯃ
ꯍ
ꯃꯤ ꯑꯃꯗꯤ ꯂꯥꯏꯔꯤꯛ ꯏꯔꯒ ꯂꯩꯌꯦ ꯑꯗꯨ ꯃꯤ ꯑꯃꯗꯤ ꯂꯥꯏꯔꯤꯛ ꯄꯥꯏꯔꯒ
ꯑ ꯃꯤ ꯃꯗꯤ ꯀꯣ ꯀ꯭ꯂꯥꯁꯔ ꯀ꯭ꯂꯥꯁꯔꯨꯝ ꯂꯦꯞꯇ ꯆꯠꯈ꯭ꯔꯦ ꯑꯗꯨ ꯍ ꯗꯦꯂꯥꯔꯦ ꯄꯔꯒ ꯂꯥꯏ ꯅꯪꯁꯨ ꯈꯥꯡꯉꯦꯀꯣ ꯀꯅꯥꯅꯣ
ꯈꯪꯉꯦ ꯈꯪꯉꯦ ꯂꯥꯏꯔꯤꯛ ꯌꯥꯝꯅ ꯍꯩꯕ ꯑꯃ ꯂꯩꯕꯅꯦ
ꯍꯣꯏ
ꯍꯣꯏ ꯀꯩꯅꯣꯅꯦ ꯌꯥꯝꯅ ꯁꯥꯕꯁꯤꯗ ꯂꯥꯏꯔꯤꯛꯁꯨ ꯄꯥꯅꯤꯡꯗꯦ ꯅꯠꯇ꯭ꯔꯥ
ꯍꯣꯏ ꯆꯨꯝꯃꯦ ꯁꯥꯕꯗꯤ ꯂꯥꯏꯔ ꯄꯥꯏꯅꯤꯡꯗꯦ
ꯑꯗꯨꯅꯦ ꯂꯥꯏꯔꯤꯛ ꯄꯥꯕ ꯌꯥꯕ ꯅꯠꯇꯦ ꯁꯥꯅꯕ ꯏꯪꯉꯀꯥꯟꯗ ꯄꯥꯒꯗꯕꯅꯤ ꯂꯥꯛꯑꯦ ꯄꯥꯕꯁꯤꯗꯤ
ꯑꯗꯨ ꯑꯗꯨ ꯏꯔꯗꯤ ꯑꯩꯈꯣꯏꯗꯤ ꯑꯩꯈꯣꯏꯗ ꯑꯩꯈꯣꯏꯗꯣ ꯕ꯭ꯂꯦꯡꯀꯦꯠꯇ ꯗ ꯂꯩꯅꯤꯡꯉꯦ
ꯏꯪꯕ ꯍꯥꯏꯕꯗꯤ ꯆꯞ ꯆꯥꯕ ꯏꯪꯕꯗꯣ ꯍꯪꯕ꯭ꯔꯥ
ꯍꯣꯏ ꯍꯣꯏ
ꯑꯗꯨꯗ ꯄꯥꯒꯗꯕꯅꯦ ꯂꯥꯏꯔꯤꯛ ꯄꯥꯕ ꯍꯥꯏꯁ
ꯍꯣꯏ ꯍꯣꯏ ꯆꯃꯦ
ꯑꯗꯨꯗꯤ ꯅꯪ ꯏꯪꯉꯀꯥꯟꯗ ꯂꯥꯏꯔꯤꯛ ꯄꯥꯎ ꯀꯣ ꯌꯥꯝꯅ ꯏꯪꯕ ꯅꯠꯇꯕꯤ ꯈꯔ ꯈꯔ ꯏꯪꯉꯀꯥꯟꯗ ꯆꯂꯣ ꯍꯥꯏꯒ
ꯑꯗ ꯉꯁꯤ ꯇꯔ ꯇꯞ ꯀꯣ ꯇꯞꯇ ꯏꯁꯤꯡ ꯏꯁꯤꯡ ꯊꯥꯎꯑꯣ ꯑꯗꯨ ꯉꯁꯤꯀꯣ
ꯑꯥ
ꯋꯥꯇꯔ ꯇꯞꯗ ꯀꯦꯠꯗꯥ ꯏꯁꯤꯡ ꯄꯣꯔꯠ ꯇꯧꯔꯣ ꯑꯗꯨꯅꯦ ꯑꯩꯈꯣꯏꯒꯤ ꯂꯩꯛꯇꯣ ꯇꯞꯇ ꯊꯝꯃꯣ ꯑꯗꯨ ꯂꯥꯏꯔꯛ ꯄꯥꯔꯁꯦ
ꯍ ꯍꯣꯏ ꯍꯣꯏ ꯍꯣꯏ ꯄꯥꯔꯁꯦꯗꯤ ꯍꯣꯔꯦꯟꯗꯩ ꯄꯥꯔꯁꯤꯔꯣ ꯍꯣꯏ ꯍꯣꯔꯦꯟꯅꯒꯤ ꯐꯔꯦ ꯑꯗꯨꯗꯤ ꯁꯤꯈꯩꯁꯦ ꯑꯩꯅ ꯄꯥꯔꯁꯦ
ꯁꯤꯁꯦ ꯍꯣꯏ ꯍꯣꯏ ꯑꯣ ꯀ꯭ꯂꯥꯁ ꯇꯦꯟꯁ ꯂꯥꯛꯑꯦ ꯍꯥꯏꯌꯦꯨꯀꯣ
ꯑꯥꯎ ꯑꯗꯨꯅꯦ ꯀꯩ ꯆꯥꯟꯅꯔꯤꯒꯦ ꯑꯗꯨꯗꯣ ꯆꯥꯟꯅꯗꯦꯀꯣ
ꯑ ꯇꯂꯦ ꯆꯅꯥꯗꯦ